ꯍꯜꯂꯣ ꯀꯩꯗꯧꯔꯤꯅꯣ ꯀꯩꯗꯧꯔꯤꯅꯣ
ꯀꯩꯁ ꯇꯧꯗꯤꯌꯦ ꯑꯗꯨꯝ ꯂꯩꯌꯦ
ꯍꯥ ꯍꯥ ꯅꯣꯛ ꯑꯩ ꯍꯧꯖꯤꯛꯁꯨ ꯅꯣꯛꯅꯤꯡꯕ ꯐꯥꯎꯋꯦꯀꯣ
ꯀꯔꯤ ꯑꯣꯏꯕ꯭ꯔꯣ ꯍꯥꯏꯔꯛꯑꯣꯅꯦ ꯑꯩꯁꯨ ꯀꯔꯤ ꯋꯥꯔꯤꯔꯣ
ꯀꯣꯜ ꯊꯧꯌꯦꯅ ꯕꯅꯤꯗꯣ ꯀꯣꯜ ꯑꯗꯨꯝ ꯄꯥꯎ ꯐꯥꯎꯅꯕꯒꯤ ꯂꯧꯣꯛꯅꯤꯡꯕ ꯍꯥꯎꯕꯅꯦ ꯑꯁ ꯌꯥꯔꯦꯗ ꯁꯤ ꯇꯣꯝꯕꯤ ꯇꯣꯛꯈꯔ꯭ꯁꯤꯗ
ꯑꯁ ꯀꯔꯤ ꯔ ꯍꯥꯏꯔꯛꯑꯣꯅꯦ
ꯍꯥ ꯍꯥ ꯍꯥ ꯌꯥꯔꯦꯗ ꯅꯪ ꯎꯝ ꯎꯝ ꯅꯆꯦꯒꯤ ꯎꯝ ꯃꯆꯥꯅꯨꯄꯤ ꯑꯅꯤ ꯑꯅꯤꯗꯣ
ꯑꯣ ꯍꯣꯏ ꯑꯩꯒ ꯂꯩꯌꯦ
ꯑꯣ ꯑꯣ ꯕꯥꯅꯤꯗꯣ ꯀ꯭ꯂꯥꯁ ꯀꯌꯥ ꯀꯌꯥ ꯇꯝꯈ꯭ꯔꯦ
ꯑꯃꯅ ꯀ꯭ꯂꯥꯁ ꯋꯥꯟ ꯑꯃꯅ ꯀ꯭ꯂꯥꯁ ꯐꯣꯔ ꯇꯝꯃꯦ ꯑꯩ ꯉꯁꯥꯏ ꯃꯈꯥ ꯀꯥꯏ ꯆꯠ ꯅꯦꯕ ꯑꯗꯣ ꯅꯣꯏꯔꯣꯝꯗ ꯀꯣꯏꯔꯛꯁꯔꯥ ꯍꯥꯏꯅ ꯈꯟꯕ ꯑꯁ ꯅꯪ ꯂꯩꯒꯗ꯭ꯔꯥ ꯂꯩꯕꯗ ꯑꯩꯁꯨ ꯈꯟꯕ ꯑꯃꯨꯛꯀ ꯑꯁ ꯑꯁ ꯂꯩꯔꯝꯃꯣꯏꯗ ꯑꯩꯅ ꯑꯃꯨꯛꯀ ꯈꯟꯕ
ꯑꯣ ꯇꯥꯕ꯭ꯔꯥ ꯅꯪꯒꯤ ꯈꯣꯟꯖꯤꯗꯣ ꯌꯥꯝ ꯂꯥꯞꯅ ꯇꯥꯏ ꯍꯧꯖꯤꯛꯁꯨ
ꯀꯩꯗꯧꯕꯒꯤꯔ
ꯑꯣ ꯇꯥꯈ꯭ꯔꯦ ꯇꯥꯈ꯭ꯔꯦ ꯍꯧꯖꯤꯛꯁꯨ ꯍꯧꯖꯤꯛ ꯇꯥꯈ꯭ꯔꯦ ꯑꯩꯒꯤ ꯐꯣꯟꯗꯔꯥ ꯈꯪꯗꯦ ꯒꯤꯌꯥꯟ ꯇꯥꯗꯦ
ꯈꯪꯗꯔꯦ ꯑꯩꯁꯨ
ꯀ꯭ꯂꯥꯁ ꯐꯣꯔ ꯗꯤ ꯌꯥꯝꯃꯤꯍꯦ
ꯍꯥ
ꯀ꯭ꯂꯥꯁ ꯐꯣꯔ ꯗꯤ ꯌꯥꯝꯈꯔꯦꯍꯦ
ꯆꯍꯤ ꯇꯔꯥ ꯁꯨꯗ꯭ꯔꯤꯌꯦ ꯃꯥꯗꯣ
ꯀ꯭ꯂꯥꯁ ꯐꯣꯔ ꯀꯥꯕꯗꯣ ꯎꯝ ꯀꯥꯕ ꯅꯨꯄꯥꯗꯣ ꯑꯦ ꯑꯗꯨꯗꯤ ꯁ꯭ꯀꯨꯜꯗ ꯌꯥꯝ ꯉꯟꯅ ꯀꯥ ꯀꯥꯕ ꯍꯧꯔꯛꯄ ꯃꯥꯜꯂꯦ
ꯑꯥ ꯃꯥꯗꯣ ꯁ꯭ꯀꯨꯜꯗꯣ ꯑꯃꯨꯛꯀ ꯃꯥꯗꯣ ꯀ꯭ꯂꯥꯁ ꯐꯥꯏꯚ ꯀꯥꯗꯣꯏꯅꯤ ꯑꯃꯨꯛꯀ ꯃꯣꯏꯅ ꯊꯣꯛꯀꯥꯟꯗ ꯑꯃꯨꯛ ꯑꯃꯨꯛꯀ ꯍꯟꯖꯤꯜꯂꯣ ꯍꯥꯏꯕꯒꯤ ꯑꯃꯨꯛꯀ ꯍꯟꯖꯤꯜꯂꯦ ꯑꯃꯨꯛ
ꯩ ꯀꯩ ꯀꯩꯒꯤ ꯍꯟꯖꯤꯟ
ꯃꯣꯏꯗꯣ ꯎꯝ ꯋꯥꯒꯅꯤ ꯈꯣꯠꯀꯅꯤ ꯍꯥꯏꯕ ꯂꯥꯏꯔꯤꯛꯇꯣ ꯑꯗꯨ ꯑꯣꯏ ꯌꯦꯁ ꯑꯗꯨ ꯑꯣꯏꯔꯗꯤ ꯍꯟꯖꯤꯜꯂꯁꯦ ꯍꯥꯏꯔꯝꯀ
ꯑꯁ ꯆꯍꯤ ꯃꯥꯡꯉꯦꯗ ꯑꯩꯒꯤꯗꯤ ꯁꯨꯝ ꯈꯜꯂꯒꯀꯣ
ꯄꯥꯝꯃꯣꯏ ꯑꯃꯨꯛꯀ ꯑꯁ ꯀꯥꯔꯝꯗ꯭ꯔꯗꯤ ꯍꯧꯖꯤꯛ ꯑꯁ ꯀ꯭ꯂꯥꯁ ꯃꯌꯥꯝꯗꯣ ꯍꯥꯏꯥꯟꯅ ꯑꯃꯨꯛ ꯄꯥꯟꯕꯅꯦ
ꯎꯝ ꯑꯁ ꯎ ꯅꯆꯥꯅꯨꯄꯤ ꯑꯃꯗꯣ
ꯎꯝ
ꯀ꯭ꯂꯥꯁ ꯀꯦꯖꯤꯔꯥ ꯀ꯭ꯂꯥꯁ ꯋꯥꯟꯔꯥ
ꯀꯂ꯭ꯥꯁ ꯋꯥꯟ ꯀꯥꯏꯌꯦ
ꯑꯣ ꯑꯣ ꯑꯣ ꯌꯥꯝ ꯐꯔꯦꯅꯦ ꯑꯗꯨꯗꯤ
ꯑꯗ ꯐꯕ꯭ꯔꯥ ꯐꯠꯇꯕ꯭ꯔꯥ ꯑꯗꯨꯝ ꯀꯥꯔꯒ ꯑꯗꯨꯝ ꯂꯩ ꯑꯁ ꯑ ꯍꯧꯖꯤꯛꯀꯥꯟ ꯃꯣꯏꯁꯨ ꯁꯨꯇꯤ ꯑꯣꯏꯕꯒꯤ ꯑꯁ ꯂꯥꯡꯕ ꯈꯣꯠꯄꯗꯣ ꯑꯁ ꯍꯥꯏꯕ ꯉꯝꯗ꯭ꯔꯦ ꯍꯧꯖꯤꯛꯀꯥꯟꯗꯤ
ꯍꯣꯏ ꯃꯇꯝꯅꯤꯅ ꯃꯣꯏ ꯂꯥꯡꯅꯤꯡꯕ ꯃꯇꯝꯅꯤꯅ
ꯍꯣꯏ ꯑꯗꯨ ꯍꯥꯏꯕ ꯇꯥꯔꯦ
ꯃꯣꯏꯗꯤ ꯃꯣꯏ ꯌꯨꯝꯗ ꯆꯠꯀꯅꯤ ꯍꯥꯏꯕ꯭ꯔꯣ ꯅꯅꯥꯛꯇ ꯂꯩꯒꯅꯤ ꯍꯥꯏꯕ꯭ꯔꯣ
ꯆꯠꯂꯣꯏ ꯑꯁ ꯎꯝ ꯍꯧꯖꯤꯛꯀꯥꯟꯗꯤ ꯅꯣꯡꯗꯣ ꯆꯨ ꯃꯟꯕꯒꯤ ꯂꯝꯕꯤ ꯂꯝꯕꯤ ꯑꯗꯨꯒꯨꯝꯕꯗꯣ ꯐꯠ ꯑꯃꯨꯛꯀ ꯎꯝ ꯇꯧꯕꯒꯤ ꯑꯃꯒ ꯂꯝꯕꯤ ꯐꯠꯇꯕꯒꯤ ꯆꯠꯅꯤꯡꯉꯥꯏꯗꯣ ꯐꯔꯛ ꯇꯥꯔꯕ ꯑꯩꯈꯣꯏ ꯌꯨꯝꯗ ꯑꯗꯨꯝ ꯂꯩꯌꯦꯅꯤ ꯍꯧꯖꯤꯛꯀꯥꯟꯗꯤ
ꯁꯤꯗꯗꯤ ꯂꯩꯕ ꯅꯨꯡꯉꯥꯏ ꯍꯥꯏꯕ꯭ꯔꯥ ꯃꯕꯥꯅꯤꯗꯣ
ꯎꯝ ꯁꯤ ꯂꯩꯕ ꯅꯨꯡꯉꯥꯏꯌꯦ ꯆꯥꯛꯁꯨ ꯆꯥꯕ ꯆꯥꯛꯁꯨ ꯍꯥꯎꯋꯦ ꯍꯟꯖꯥꯡꯁꯨ ꯍꯥꯎꯋꯦ ꯂꯣꯏꯅ ꯍꯥꯎꯋꯦ ꯍꯥꯏ ꯈꯪ ꯈꯪꯗꯦ ꯍꯥꯎꯕ꯭ꯔꯥ ꯍꯥꯥꯎꯇꯕ꯭ꯔꯥ ꯈꯪꯗꯦ ꯑꯈꯣꯏꯗꯤ ꯑꯗꯨꯝ
ꯑꯗꯨꯗꯤ ꯍꯧꯔꯝꯅꯤ ꯃꯕꯣꯛ ꯈꯣꯏꯗ ꯂꯩꯕ ꯅꯨꯡꯉꯥꯏꯕ ꯑꯣꯏꯔꯝ
ꯑ ꯑꯗꯨ ꯑꯣꯏꯕ꯭ꯔꯥ ꯈꯪꯗꯦ ꯑꯃꯒ ꯂꯨꯅꯁꯨ ꯇꯧꯕꯤꯔꯦ ꯑꯗꯨ ꯍꯥꯏꯕꯒꯤ
ꯃꯥꯜꯂꯦ ꯅꯍꯥꯟ ꯑꯩꯅ ꯎꯕꯗ ꯃꯕꯣꯛꯕꯨ ꯅꯨꯡꯁꯤꯕ ꯃꯥꯜꯂꯦ ꯃꯥ ꯃꯥ ꯅꯨꯄꯤ ꯃꯆꯥꯗꯣ ꯑꯍꯥ ꯑꯍꯥ ꯑꯁ
ꯌꯥꯝ ꯀꯞꯀꯟꯗꯦ ꯑꯗꯣ ꯑꯩꯁ ꯋꯥ ꯍꯥꯏꯕ ꯌꯥꯗꯦ
ꯑꯣ
ꯐꯖꯅ ꯉꯥꯡꯉꯁꯨ ꯃꯥꯗꯤ ꯑꯗꯨꯝ ꯌꯥꯝ ꯀꯞꯀꯠꯂꯦꯕ ꯑꯗꯨ ꯑꯁ ꯋꯥꯁꯨ ꯄꯥ ꯍꯥꯏꯕ ꯌꯥꯏ ꯃꯉꯣꯟꯗ
ꯃꯃꯥꯏ ꯁꯣꯟꯕ ꯃꯥꯜꯂꯦ ꯑꯗꯨꯗꯤ
ꯑꯧ ꯃꯃꯥꯏ ꯁꯣꯟꯕꯒꯤ ꯄꯨꯛꯅꯤꯡꯁꯨ ꯌꯥꯝ ꯄꯤꯛꯄꯒꯤꯔ ꯈꯪꯗ ꯑꯗꯨꯝ ꯃꯥꯗꯣ ꯃꯊꯟꯗ ꯑꯗꯨꯝ ꯈꯟ ꯈꯜꯂꯒ ꯑꯗꯨꯝ ꯀꯞꯄꯅꯦ ꯃꯥꯗꯣ
ꯑꯣ
ꯑꯗ
ꯅꯨꯡꯁꯤꯌꯦ ꯃꯁꯛꯇꯣ
ꯎꯝ ꯑꯃꯨꯛꯀ ꯐꯨꯕꯁꯨ ꯌꯥꯗꯦ ꯂꯥꯎꯕꯁꯨ ꯌꯥꯗꯦ ꯑꯁ ꯌꯥꯝꯅ ꯋꯥꯕꯅ ꯃꯥ ꯁꯦꯟꯅꯕꯁꯦ ꯊꯕꯛ ꯑꯃꯅꯤ ꯀꯩꯗꯧꯅꯣ ꯅꯪꯗꯤ ꯐꯝꯃ ꯂꯩꯔꯣ
ꯑꯁ ꯇꯨꯝꯃꯒ ꯂꯩꯕꯅꯤꯗ ꯍꯤꯞꯄꯒ ꯂꯩꯕꯅꯦ ꯅꯣꯡꯃꯀꯣ ꯑꯥ ꯍꯩꯅꯧꯗꯣ ꯍꯩꯅꯧ ꯍꯦꯛꯑꯒ ꯄꯨꯔꯛꯑꯣ ꯍꯥ ꯍꯥ
ꯍꯣꯏ ꯂꯥꯛꯀꯦ ꯑꯧ
ꯈꯪꯗꯔ꯭ꯦꯗ ꯇꯤꯟꯒꯤ ꯇꯤꯟ ꯉꯥꯛ ‌ ꯇ ꯍꯩꯅꯧꯁꯤꯡꯁꯦꯀꯣ
ꯅꯪꯗꯤ ꯕꯣꯔꯥꯒꯨꯝꯕ ꯆꯥꯅꯤꯡꯗ꯭ꯔꯣ ꯍꯧꯖꯤꯛ
ꯑꯁ ꯍꯧꯖꯤꯛꯇꯤ ꯆꯧ ꯆꯥꯅꯤꯡꯕ ꯐꯥꯎꯔꯛꯑꯦ ꯆꯉꯥꯡꯒ ꯕꯣꯔꯥꯒ ꯑꯁ ꯆꯥꯅꯤꯡꯉꯦꯍꯦ ꯃꯣꯏ ꯃꯈꯥꯗ ꯏꯆꯦ ꯈꯣꯏꯗ ꯀꯩꯅꯣ ꯂꯩꯕꯅꯦ ꯑ ꯅꯀꯨꯞꯄꯤ ꯂꯩꯕꯅꯦ
ꯑꯣ ꯅꯍꯥ ꯅꯍꯥꯟ ꯑꯩꯈꯣꯏꯁꯨ ꯂꯩꯌꯦ ꯑꯗꯨꯗꯣ ꯌꯥꯝ ꯄꯤꯌꯦ ꯃꯣꯏꯗꯣ
ꯑꯩꯈꯣꯏ ꯑ ꯏꯅꯥꯎꯄ ꯑꯃ ꯂꯩꯕꯗꯣ ꯁꯤꯗ ꯃꯥꯅ ꯃꯥꯅ ꯌꯥꯡꯈꯩꯒꯤ ꯌꯥꯡꯈꯩꯒꯤ ꯄꯨꯔꯛꯑꯦ ꯌꯥꯝ ꯄꯨꯔꯛꯑꯦ
ꯑꯣ
ꯕꯣꯔꯥꯁꯨ ꯑꯃꯨꯛ ꯆꯥꯏ ꯑꯗꯨꯒ ꯌꯥꯡꯈꯩꯒꯤꯗꯣ ꯕꯣꯔꯥꯁꯨ ꯆꯥꯏ ꯁꯤꯡꯖꯨꯁꯨ ꯑꯅꯤꯔꯛ ꯆꯥꯏꯑꯦ ꯌꯥꯝ ꯄꯤꯌꯦ ꯃꯣꯏꯗꯣ ꯑꯗꯨ ꯅꯨꯃꯤꯠꯇꯣ ꯑꯩꯈꯣꯏꯅ ꯂꯧ ꯄꯨꯒꯤꯔ ꯈꯪꯗꯦ
ꯇꯤꯒꯤ ꯑꯦ ꯀꯨꯟꯊ꯭ꯔꯥꯒꯤ ꯂꯧꯋꯦ ꯑꯩꯈꯣꯏꯁꯨ ꯀꯨꯟꯊ꯭ꯔꯥ ꯂꯧꯔꯒ ꯉꯝꯗꯦ ꯆꯝꯐꯨꯠ ꯑꯃꯨꯛꯀ ꯆꯥꯏ ꯑꯩꯈꯣꯏꯁꯨ ꯆꯝꯐꯨꯠ ꯍꯦꯟꯅ ꯍꯥꯎꯋꯦ
ꯑ ꯍꯣꯏ ꯆꯝꯐꯨꯠꯁꯨ ꯍꯥꯎꯋꯦ ꯀꯥꯡꯉꯧꯁꯨ ꯍꯥꯎꯋꯦ ꯆꯝꯐꯨꯠꯁꯨ ꯍꯥꯎꯋꯦ ꯏꯟꯁꯥꯡꯗ ꯍꯥꯞꯄꯁꯨ ꯍꯥꯎꯋꯦ ꯂꯣꯏꯅ ꯍꯥꯎꯋꯦꯗꯅꯣ ꯅꯀꯨꯞꯄꯤꯗꯤꯀꯣ ꯄꯛꯄ ꯉꯥꯛꯇ
ꯍꯥꯎꯋꯦ
ꯑꯣ ꯉꯥꯗꯨꯁꯨ ꯍꯥꯎꯕꯅꯤ ꯍꯣꯏ ꯍꯥꯎꯕꯨꯗꯤ ꯈꯪꯈ꯭ꯔꯕ ꯅꯣꯏꯕꯅꯤꯖꯦ
ꯆꯥꯕꯒꯤ ꯆꯥꯕ ꯉꯥꯛꯇꯪ ꯑꯣꯏꯕꯖꯦ ꯑꯁ ꯌꯥꯗ꯭ꯔꯦ
ꯌꯥꯗ꯭ꯔꯦ ꯑꯩꯈꯣꯏꯖꯦ ꯆꯥꯕꯗ ꯉꯥꯎꯖꯩ ꯍꯥꯏꯕ ꯅꯨꯄꯤꯒ ꯇꯤꯟꯅ ꯇꯤꯟꯅꯔꯗꯤ ꯌꯥꯝ ꯄꯛ ꯀꯅꯤꯕꯥꯅꯤꯖꯨ ꯍꯥ ꯍꯥ ꯃꯗꯨꯒꯤ ꯚꯤꯗꯤꯑꯣ ꯖꯨ ꯌꯦꯡꯕ ꯅꯨꯡꯉꯥꯏꯕꯅꯤꯗ ꯃꯔꯛ ꯃꯔꯛꯇꯗꯤ ꯌꯥꯝ ꯌꯥꯝ ꯆꯥꯔꯒꯀꯣ ꯃꯥꯁꯨ
ꯌꯥꯝ ꯌꯥꯝ ꯆꯥꯕꯒꯤ ꯖꯕꯅꯦ ꯌꯦꯡꯕ ꯅꯨꯡꯉꯥꯏ ꯃꯣꯏꯒꯤꯗꯣ
ꯎꯝ
ꯑꯦ ꯅꯪꯗꯤ ꯑꯗꯨꯝ ꯂꯧꯗꯤ ꯆꯠꯇꯦꯀꯣ ꯅꯪꯗꯤ ꯑꯗꯨꯝ ꯂꯩꯀꯣ
ꯑꯩꯗꯣ ꯑꯥ ꯃꯔꯛ ꯃꯔꯛꯇꯗꯤ ꯆꯠꯂꯦ ꯂꯧ ꯀꯩꯅꯣꯗ ꯃꯊꯛꯇꯨꯀꯣ ꯑꯣꯛ ꯑꯣꯛ ꯂꯣꯏꯕ ꯃꯐꯝ ꯗ ꯂꯧ ꯂꯧ ꯃꯆꯥ ꯑꯃ ꯂꯩꯌꯦ ꯑꯗꯣ ꯃꯣꯔꯣꯛ ꯃꯔꯛ ꯃꯔꯛꯇ ꯍꯦꯛꯄ ꯆꯠꯄꯅꯦ ꯑꯗꯣ ꯑꯩꯗꯤ ꯂꯧ ꯆꯠꯇ꯭ꯔꯦꯗ ꯑꯗꯨꯒꯨꯝꯕ ꯈꯛꯇꯅꯤꯗ ꯃꯤ ꯑꯇꯩꯒꯨꯝꯅ ꯂꯧ ꯆꯠ ꯆꯠꯄꯗꯣ ꯑꯣꯏ ꯗ꯭ꯔꯦ
ꯍ ꯑꯗꯨꯗꯤ ꯌꯥꯝ ꯅꯨꯡꯉꯥꯏꯅꯦ ꯀꯩꯅꯣ
ꯃꯔꯛ ꯃꯔꯛꯇ ꯑꯣꯛꯆꯥꯛ ꯑꯣꯛꯆꯥꯛ ꯄꯤꯕ ꯆꯠꯂꯦ ꯑꯣꯛꯆꯥꯛ ꯂꯧꯅꯤꯡꯉꯥꯏ ꯆꯠꯂꯦ ꯑꯗꯨꯒꯨꯝꯕꯗꯤ ꯇꯧꯋꯦ ꯌꯨꯝ ꯁꯦꯡꯅꯤꯡꯉꯥꯏꯁꯨ ꯇꯟꯈ꯭ꯔꯕꯅꯤ ꯍꯧꯖꯤꯛꯀꯥꯟꯗꯤꯀꯣ ꯑꯃꯨꯛ ꯑꯣꯛꯆꯥꯛ ꯄꯤꯕ ꯆꯠꯂꯗꯤꯒꯤ ꯍꯜꯂꯛꯈ꯭ꯔꯗꯤꯀꯣ ꯋꯥꯕꯒꯤ ꯑꯗꯨꯝꯨ ꯇꯨꯝ ꯍꯣꯈ꯭ꯔꯦ
ꯎꯝ ꯅꯊꯟ ꯅꯊꯟꯗ ꯆꯠꯄ꯭ꯔꯣ ꯅꯪꯗꯤ
ꯏꯊꯟꯗ ꯆꯠꯄ ꯅꯨꯃꯤꯠꯁꯨꯨ ꯂꯩꯌꯦ ꯍꯣꯏ ꯑꯌꯥꯝꯕ ꯏꯊꯟꯇ ꯆꯠꯂꯦ ꯍꯣꯏ ꯑꯁ ꯀꯤꯗꯦꯗ ꯑꯩ ꯀꯤꯒꯟꯕ ꯀꯤꯒꯟꯕ ꯃꯤꯅꯠ ꯇꯕꯒꯤꯀꯣ ꯉꯛꯈ꯭ꯔꯕꯅꯦ ꯏꯆꯦ ꯑꯃ ꯑꯃꯅ ꯍꯥꯏ ꯑꯁ ꯅꯪꯗꯨ ꯀꯤꯗ꯭ꯔꯣ ꯑꯗꯨꯗ ꯆꯠꯄꯗꯣ ꯍꯣꯏ ꯅꯊꯟꯇ ꯌꯥꯝ ꯂꯥꯞꯄꯤ ꯍꯥꯏꯔꯒ ꯑꯁ ꯀꯤꯗꯦꯗ ꯑꯩꯈꯣꯏ ꯇꯅꯦꯜꯁꯨ ꯐꯥꯎꯕꯅꯦ ꯑꯗꯣ ꯇꯅꯦꯜꯗꯗꯤ ꯅꯊꯟꯇ ꯆꯠꯄ꯭ꯔꯥ ꯍꯥꯏꯌꯦ ꯑꯩꯅ ꯍꯣꯏ ꯆꯠꯄꯅꯦ ꯀꯩꯅꯣ ꯀꯤ ꯀꯅꯥꯕꯨ ꯀꯤꯗꯣꯏꯅꯣ ꯍꯥꯏꯌꯦ
ꯅꯪꯅꯦ ꯅꯤꯇꯤ ꯑꯗꯨꯝ ꯆꯠꯄꯒꯤ ꯑꯗꯨꯝ ꯍꯩꯅ ꯍꯥꯏꯅꯔꯛꯄꯒꯤ ꯑꯗꯨꯝ
ꯑꯣ ꯍꯥꯏꯅꯔꯛꯈ꯭ꯔꯦ ꯍꯣꯏ
ꯆꯠꯄ ꯃꯤꯗꯤꯀꯣ ꯑꯗꯨꯝ ꯌꯥꯝ ꯀꯤꯅꯤꯕ
ꯍꯣꯏ ꯆꯠꯇꯕ ꯃꯤꯗꯤ ꯑꯁ ꯏꯆꯦꯈꯣꯏꯁꯨ ꯀꯤ ꯍꯥꯏꯌꯦ ꯑꯩ ꯆꯠꯄ ꯉꯝꯗꯦ ꯍꯥꯏ ꯑꯩꯈꯣꯏ ꯐꯗꯔ ꯏꯜ ꯂꯣ ꯐꯥꯎ ꯀꯤ ꯍꯥꯏꯌꯦ ꯅꯤꯜꯗ ꯑꯁ ꯑꯁ ꯃꯥꯗꯣ ꯑꯍꯣꯏ ꯏꯃꯎ ꯅꯨꯨꯄꯤꯁꯦ ꯌꯥꯝ ꯑꯁ ꯌꯥꯝ ꯕꯣꯁ ꯑꯣꯏꯅꯦ ꯑꯗꯨ
ꯑꯩ ꯐꯥꯎ ꯆꯠꯄ ꯉꯝꯗꯦ ꯇꯅꯦꯜꯗ ꯍꯥꯏꯌꯦ ꯃꯥꯅ ꯏꯅꯦꯝꯕꯣꯛ ꯃꯥꯅ ꯇꯝꯕꯤ ꯏꯅꯦꯝꯕꯣꯡꯅ ꯑꯃꯨꯛ ꯑꯩꯉꯣꯟꯗ ꯇꯝꯕꯤꯔꯛꯄ ꯅꯣꯛꯅꯤꯡ ꯕꯅꯤꯍꯦ ꯑꯩ ꯑ ꯑ ꯑꯗꯨꯝ ꯑꯐꯇꯔ ꯅꯨꯟꯗ ꯗꯤ ꯀꯤꯗꯔꯦ ꯑꯥ ꯑꯗꯨꯝ ꯀꯩꯅꯣ ꯅꯥꯏꯠ ꯇꯥꯏꯝꯕꯗꯤ ꯀꯤꯗꯧ ꯃꯥꯜꯂꯦꯗ ꯅꯥꯏꯠ ꯇꯥꯏꯝꯕꯗꯤ ꯉꯝꯃꯣꯏꯗ ꯑꯩꯁꯨ
ꯅꯣꯏꯗꯅꯤꯇꯤ ꯑꯗꯨꯝ ꯆꯠꯄꯒꯤ ꯊꯕꯛ ꯑꯣꯏꯅ ꯆꯠꯄꯒꯤ ꯀꯩꯁꯨ ꯈꯟꯗ꯭ꯔꯕꯅꯤ ꯆꯠ ꯆꯠꯇ꯭ꯔꯕ ꯃꯤꯗꯤ ꯑꯦꯁ ꯀꯤꯅꯤꯍꯦ
ꯎꯝ ꯅꯪꯁꯨ ꯆꯠꯇꯧ ꯅꯪꯁꯨ ꯆꯠꯄ ꯉꯝꯗꯧ ꯃꯥꯟꯗꯦꯗ ꯍꯣꯏ
ꯀꯥꯟꯗꯦ ꯆꯠꯂꯗꯤ ꯈꯪꯉꯅꯤ ꯍꯧꯖꯤꯛꯇꯤ ꯆꯠꯇ꯭ꯔꯅꯤ ꯍꯥꯏꯕꯁꯨ ꯍꯥꯏꯕꯁꯨ ꯍꯥꯏꯅꯤꯡꯉꯥꯏꯁꯨ ꯍꯩꯇꯦ
ꯆꯔꯥ ꯋꯥꯜꯂꯕꯣ ꯅꯪꯗꯤ
ꯋꯥꯟꯗꯔꯤꯌꯦꯗ ꯆꯔꯥ ꯋꯥꯟꯗ꯭ꯔꯤꯌꯦ ꯏꯟꯁꯥꯡ ꯀꯔꯤꯟꯁꯥꯡ ꯑꯁ ꯗꯥꯜꯒ ꯁꯧꯒ꯭ꯔꯤ ꯊꯣꯡꯕꯒꯤ ꯆꯔꯥꯁꯨ ꯋꯥꯟꯅꯤꯡꯗ꯭ꯔꯦꯗ
ꯍꯧꯖꯤꯛꯇꯤ ꯀꯥꯂꯦꯟ ꯃꯇꯝ ꯑꯣꯏꯕꯒꯤ ꯆꯥꯛ ꯆꯥꯕꯁꯨ ꯅꯨꯡꯉꯥꯏꯇꯕꯅꯦ ꯑꯗꯨꯝ ꯏꯪꯊꯝꯊꯥꯗꯅ ꯍꯦꯟꯅꯁꯨ ꯍꯥꯎꯕꯅꯤ ꯆꯥꯛ ꯌꯦꯟꯁꯥꯡꯗꯤ ꯍꯥꯎꯗ꯭ꯔꯁꯨ ꯑꯗꯨꯝ
ꯎꯝ ꯅꯨꯡꯉꯥꯏꯇ꯭ꯔꯦ ꯑꯩꯁꯨ ꯑꯩꯗꯤ ꯑꯩꯁꯨ ꯋꯤꯟꯇꯔꯗ ꯑꯣꯏꯅ ꯄꯥꯝꯃꯦ ꯆꯥꯛꯁꯨ ꯍꯥꯎꯋꯦ ꯑꯗꯨꯒꯤ ꯃꯇꯝꯗ ꯏꯪꯕ ꯃꯇꯝꯗ ꯎꯝ
ꯏꯪꯕꯒꯤ ꯊꯕꯛꯁꯨ ꯇꯥꯎꯕꯁꯨ ꯇꯟꯕ ꯑꯃ ꯈꯛ
ꯃꯤ ꯑ ꯍꯣꯏ ꯍꯣꯏ ꯍꯒꯠꯄꯒꯨꯝꯕ ꯇꯟꯕꯅꯤꯗ ꯋꯤꯟꯇꯔ ꯗꯖꯨ ꯑꯩ ꯅꯣꯡꯆꯨꯏꯀꯣ ꯍꯧꯖꯤꯛꯤꯀꯣ
ꯎꯝ ꯆꯨꯏꯌꯦ ꯆꯨꯏꯌꯦ ꯑꯃꯨꯛꯀ ꯐꯩ ꯑꯃꯨꯛ ꯆꯨꯏ
ꯒ꯭ꯌꯥꯟ ꯇꯥꯗ꯭ꯔꯦ ꯁꯤ ꯋꯦꯗꯔꯁꯦ ꯌꯥꯝ ꯀꯩꯅꯣ ꯑꯁ ꯑꯩꯈꯣꯏꯕꯨ ꯌꯥꯝ ꯂꯛꯅꯕ ꯃꯥꯜꯂꯦꯗ
ꯎꯝ ꯍꯣꯔꯦꯟ ꯅꯨꯡꯊꯤꯟꯜꯁꯨ ꯅꯪꯅ ꯆꯥꯛ ꯊꯣꯡꯗꯣꯏꯔꯥ
ꯍꯪꯉꯦ ꯑꯩ ꯑꯩ ꯃꯔꯛ ꯃꯔꯛ ꯊꯣꯡꯉꯦ ꯏꯅꯦꯝꯄꯣꯛ ꯃꯔꯛ ꯃꯔꯛꯁꯨ ꯊꯣꯡꯉꯦ ꯑꯌꯥꯝꯕꯗ ꯏꯅꯦꯝꯕꯣꯛꯅ ꯊꯣꯡꯉꯦ ꯍꯧꯖꯤꯛꯀꯥꯟꯗꯤ
ꯑꯣ
ꯑꯩꯅ ꯆꯥꯛ ꯀꯥꯝꯕ ꯃꯥꯅ ꯏꯟꯁꯥꯡ ꯊꯣꯡꯕ ꯎꯝ ꯑꯌꯨꯛꯇꯁꯨ ꯃꯥꯅ ꯃꯥꯅ ꯏꯟꯁꯥꯡ ꯊꯣꯡꯕ ꯑꯩꯅ ꯆꯥꯛ ꯀꯥꯝꯕ
ꯅꯪꯗꯤ ꯃꯣꯔꯣꯛ ꯁꯥꯕ ꯆꯥꯕ ꯍꯩꯕꯔꯣ
ꯏꯅꯦꯝꯕꯣꯛꯔ
ꯅꯪ
ꯑꯁ ꯌꯥꯝ ꯆꯥꯕꯅꯤ ꯀꯔꯤꯅꯣ ꯍꯦ ꯅꯪꯉꯣꯟꯗꯒꯤ ꯍꯦꯟꯕꯅꯤ ꯃꯣꯔꯣꯛ ꯂꯩ ꯇ꯭ꯔꯗꯤ ꯉꯝꯗ꯭ꯔꯦ
ꯍ ꯍ ꯍꯣꯏ ꯑꯁꯦꯡꯕꯅꯦ ꯃꯣꯔꯣꯛ ꯁꯥꯗ꯭ꯔꯗꯤꯀꯣ ꯑꯁ ꯀꯩ ꯍꯥꯏꯁꯤꯔꯥꯥ ꯆꯥꯕ ꯀꯥꯅꯣ ꯃꯍꯥꯎꯗꯣ ꯊꯨꯡꯗꯦ
ꯎꯝ ꯑꯩ ꯆꯔꯥ ꯋꯥꯟꯈꯤꯒꯦ ꯑꯩ ꯑꯃꯨꯛ ꯇꯧꯔꯛꯀꯦꯀꯣ ꯅꯪꯁꯨ ꯇꯧꯔꯣ ꯑꯩ ꯆꯔꯥ ꯋꯥꯟ ꯀꯣ ꯎꯝ ꯎꯝ